ꯍꯜꯂꯣ
ꯍꯜꯂꯣ
ꯎꯝ
ꯑ ꯑꯧꯔꯅ
ꯑꯩꯈꯣꯏꯒꯤ ꯇꯨꯝꯃꯦ
ꯍꯧꯖꯤꯛꯁꯦ ꯃꯤꯁꯦ ꯂꯣꯏꯃꯛ ꯂꯣꯏ ꯊꯨꯝꯅꯔꯦꯅ ꯍꯧꯖꯤꯛꯇꯤ
ꯎ ꯍꯣꯏꯗꯦ ꯂꯅꯥꯗꯦ
ꯍꯧꯖꯤꯛꯁꯤ ꯍꯧꯖꯤꯛꯀꯤ ꯇꯥꯏꯃꯤꯡꯁꯦ ꯂꯣꯏ ꯇꯨꯝꯅꯔꯦꯕ ꯅꯨꯡꯁꯥ ꯁꯥꯣꯏꯒꯦ ꯍꯥꯏꯔ ꯈꯪꯗꯦ ꯇ ꯁꯥꯏ ꯁ ꯁꯥꯔꯔꯕꯣ
ꯆꯗꯔꯤ ꯍꯨꯔꯦꯜ ꯆꯥꯅꯤ ꯍꯨꯖꯤꯛ ꯐꯥꯎ
ꯑꯣ ꯑꯣ
ꯑꯗꯨ ꯄꯤꯗꯕ ꯃꯣꯏꯅ ꯁꯛꯗꯤꯂꯃꯦꯦ
ꯂꯥꯝ ꯆꯥꯛꯗꯦ ꯂꯥꯝꯗ ꯂꯝ ꯂꯥꯡꯒꯅꯤꯖꯤꯁꯦ
ꯌꯥꯝ ꯂꯃꯦ ꯍꯥꯏꯗꯣ ꯃꯣꯏ ꯐ꯭ꯔꯤ ꯃꯇꯝ ꯌꯥꯗꯤ ꯂꯥꯛꯈ꯭ꯔꯦ ꯆꯥ
ꯕ꯭ꯔꯦꯛꯐꯥꯁ ꯕ꯭ꯔꯦꯛꯐꯥꯁꯇꯤ ꯆꯥꯔꯝꯒꯅꯤ ꯀꯩꯅꯣ
ꯇꯥꫪꯕꯣ ꯄꯁ ꯆꯠꯇꯦ ꯍꯧꯒꯠ ꯅꯤꯡꯉꯥꯏ ꯇꯜꯂꯦ
ꯑꯌꯨꯀꯤꯁ ꯐ ꯀꯔꯤ ꯐꯦꯔꯏꯒ
ꯑ ꯀꯔꯕ
ꯍꯧꯒꯠꯇ꯭ꯔꯤꯕ ꯐꯃꯨꯡꯗꯒꯤ ꯍꯧꯒꯠꯇ꯭ꯔꯤꯕ ꯑꯌꯨꯛ ꯑꯌꯨꯛꯀꯤꯁꯦ ꯉꯁꯤꯒꯤꯁꯦ
ꯑꯗꯨ ꯑꯗꯨꯝ ꯂꯩꯔ ꯀꯥꯔ
ꯌꯥꯝ ꯅꯨꯡꯉꯥꯏꯇꯕꯒꯤ ꯃꯑꯣꯡꯅꯤꯅꯦ ꯑꯗꯨꯗꯤ
ꯀ꯭ꯂꯥꯁ ꯇꯥꯅꯤꯡ ꯗꯕꯤ ꯉꯔꯥꯡꯗꯣ ꯀꯔꯤꯅꯣ ꯌꯦꯡꯉꯒ ꯍꯧꯒꯠ ꯊꯦꯡꯅ ꯇꯨꯝꯃꯤ
ꯑꯩꯈꯣꯏꯁꯦ ꯄꯨꯡ ꯑꯍꯨꯝꯗ ꯇꯨꯝꯃꯦꯗ ꯑꯩꯈꯣꯏꯁꯨ ꯑꯗꯨꯕꯨꯗꯤ
ꯑꯣ ꯎ
ꯑ ꯂ ꯁꯄꯣ ꯐꯔ ꯁꯞꯄꯣꯔꯠ ꯇꯧꯅꯤꯡꯉꯁꯦ ꯑꯃꯠꯇ ꯀꯥꯏꯗꯦ ꯁꯞꯄꯣꯔꯠ ꯇꯧꯗꯕꯗꯤ ꯌꯦꯉ ꯗꯔꯀꯥꯔꯗꯤ ꯑꯗ ꯗꯥꯑꯣꯍꯦ
ꯑꯈꯣꯏꯗꯤ ꯉꯃꯦ
ꯑ ꯍꯪꯗ ꯑꯗꯨꯅ ꯑꯔꯖꯦꯟꯇꯤꯅꯥꯅ ꯀꯥꯔ ꯂꯥꯁꯇꯇ ꯂꯧ ꯐꯥꯏꯅꯦꯜ ꯂꯧꯒꯗꯕ ꯃꯥꯜꯂꯦꯗ ꯗꯥꯎꯗ ꯀꯜꯂꯣꯏꯗꯧ ꯃꯥꯜꯂꯦ
ꯣꯏ ꯉꯃꯦ ꯍꯔꯎ ꯁꯤꯙꯣ ꯔꯦ
ꯑꯩꯈꯣꯏꯅ ꯁꯨꯃꯥꯏꯅ ꯁꯞꯄꯣꯔꯠ ꯇꯧꯅꯕ ꯋꯥꯅꯤꯗꯟꯅ ꯑꯩꯈꯣꯏ ꯍꯧꯖꯤꯛꯇꯤ ꯀꯅꯥꯁꯨ ꯈꯪꯕꯤꯕ ꯅꯠꯇꯦꯗ ꯑꯦ ꯄꯩꯁꯥꯒ ꯊꯥꯅꯔ ꯈꯣꯠꯅꯔꯒ ꯇꯧꯕꯗꯣ
ꯑ
ꯃꯅꯤꯄꯨꯔꯗ ꯂꯥꯛꯑꯁꯨ ꯌꯥꯗꯦ ꯅꯣꯏꯗꯤ
ꯁꯨ ꯇ ꯀ ꯑꯁ ꯃ ꯌꯥꯝ ꯁ ꯄꯥꯏꯔ ꯐꯥꯎꯔꯛꯑꯔꯕꯅꯤꯅ
ꯎꯝ
ꯒ ꯂꯥꯛꯑꯣ ꯌꯥꯅꯤ ꯃꯅꯤꯄꯨꯔꯗ ꯂꯥꯛꯑꯣ ꯌꯥꯅꯤ
ꯑꯗꯨ ꯑꯩ ꯐꯜꯂꯗꯤ ꯅꯨꯡꯁꯤꯗꯦꯔꯣ ꯁꯨꯝ
ꯑꯗꯨ ꯕꯣꯟ ꯕꯣꯟꯕ ꯄꯥꯝꯖꯕꯒꯤ ꯁꯨꯝ ꯌꯦꯡꯕ ꯋꯥꯅꯤꯗ
ꯎꯝ ꯁꯤ ꯑꯩ ꯏꯃꯅꯕꯤ ꯂꯣꯏꯃꯛ ꯄꯨꯜꯂꯦ
ꯎꯝ ꯄꯨꯟꯅ ꯌꯦꯃꯤ ꯄꯨꯟꯅ ꯌꯦꯃꯤꯅꯔꯗ ꯐ ꯁꯨꯝ ꯅꯨꯡꯉꯥꯏ
ꯎꯝ ꯉꯥꯏꯔ
ꯑꯩ ꯏꯇꯣꯝꯗ ꯌꯦꯡꯉꯅꯣ ꯌꯥꯔꯦꯗ ꯑꯥꯗ ꯏꯇꯣꯝꯗ ꯌꯦꯡꯉꯣꯏꯅꯣ ꯂꯩꯗ ꯇꯨꯝꯂꯛꯑꯣ
ꯍꯣꯏ ꯑꯦꯊꯟꯗꯗꯤ ꯌꯥꯝ ꯕꯣꯔꯤꯡ ꯆꯣ
ꯐꯃꯨꯡꯗ ꯐꯃꯨꯡꯗꯗ ꯑꯃꯨꯛ ꯇꯨꯝꯃꯒ ꯌꯦꯡꯅꯗ꯭ꯔꯤꯀꯣꯗꯗꯒꯤ ꯑꯩꯅ ꯉꯔꯥꯡꯗ ꯎꯏ ꯎꯏꯔꯒ ꯌꯦ ꯌꯦꯡꯈ꯭ꯔꯦꯒ
ꯑꯣ ꯑꯗꯤ ꯎꯏ ꯑꯃꯗꯤ ꯎꯏꯒꯦ ꯎꯏꯒꯦ ꯇꯧꯔꯤꯉꯥꯏꯗ ꯂꯥꯁ ꯄꯂꯗꯦ ꯇꯨꯝꯅ ꯐ ꯌꯥꯔ ꯉ ꯍꯔꯥꯎ ꯃꯥꯟꯗꯅꯤ
ꯑꯗꯨ ꯑꯩ ꯑꯁꯤꯗꯤ ꯌꯥꯔꯣꯏꯅ
ꯍꯧꯒꯠꯂꯒ ꯇꯦꯕꯥꯜ ꯄꯤꯕꯣ ꯑꯗꯨꯝꯅ ꯊꯝꯃꯒ ꯌꯦꯡꯉꯦ ꯑꯗꯨꯗꯒꯤ ꯑꯩꯒ ꯂꯩꯃꯤꯟꯅꯕ ꯏꯃꯥꯟꯅꯕꯗꯨ ꯃꯥꯁ ꯍꯧꯒꯠꯂꯒ ꯌꯦꯡꯉꯦ ꯃꯥ ꯏꯄꯥꯥꯟꯅ ꯌꯦꯡꯃꯤꯟꯅꯔꯕꯅꯤꯅ ꯇꯨꯝꯅꯤꯡꯉꯗ꯭ꯔ
ꯑꯩꯅ ꯅꯉꯒꯍ ꯍꯔꯝꯗꯥꯏꯅ ꯑꯃꯗ ꯑꯃꯗ ꯆꯪꯉꯗꯩ ꯗꯥꯎꯗꯩ ꯍꯛꯇ ꯄꯨꯁꯤꯜꯂꯩꯔꯦ ꯑꯗꯨꯅ
ꯍꯥꯏꯔꯅꯤ
ꯃꯣꯏꯅꯦ ꯂꯥꯎꯑꯣꯦ ꯈꯪꯗꯗ ꯀꯁꯦ ꯅꯨꯄꯤꯗꯤ ꯑꯌꯥꯝꯕꯅ ꯀꯩꯅꯣꯗ ꯂꯣꯏ ꯁꯞꯐ ꯂꯩꯅꯦ ꯅꯨꯄꯤꯗ ꯐꯦꯟ ꯅꯨꯄꯥꯗꯗꯤ ꯈꯪꯗꯦ ꯉꯁꯤ ꯑꯗꯨ ꯉꯦꯁꯤ ꯉꯦꯁꯤ ꯑꯗꯨꯝ ꯂꯩꯔꯗꯅ ꯅꯨꯄꯤꯗꯨꯣ
ꯏꯁꯁꯅ ꯔꯋꯥꯖ ꯗꯔ ꯇꯔ
ꯑꯥ
ꯋꯥ ꯁꯤ ꯗꯥꯏꯔꯦꯛꯅꯦ ꯍꯥꯏꯕ ꯌꯥꯔ ꯆꯥꯛꯎꯗꯤ ꯆꯥꯔꯕ ꯅꯪꯒꯦ
ꯆꯥꯔꯦꯗ ꯑꯃꯨꯛ ꯆꯥꯛ ꯂꯥꯝꯗꯧꯔꯦꯗ ꯑꯃꯨꯛ ꯆꯔꯥ ꯋꯥꯟꯗꯧꯔꯦꯗ ꯑꯃꯨꯛ ꯑꯣ ꯍꯁꯦ
ꯐꯦꯟ ꯁꯥꯏ ꯌꯦ ꯁꯥꯏꯌꯣ
ꯎꯄꯥꯏ ꯂꯇꯥ ꯑꯁ ꯑꯌꯨꯛꯇ ꯆꯥꯛ ꯍꯤꯟꯖꯥꯡ ꯍꯤꯟꯖꯥꯡꯗ ꯊꯣꯡꯗꯔꯒ ꯉꯔꯥꯡ ꯅꯨꯡꯗꯥꯡꯗꯣ ꯑꯩꯅ ꯐꯉꯗꯣ
ꯕ꯭ꯔꯣ
ꯑꯣ ꯏꯒꯗꯤ ꯑꯩꯒꯤ ꯏꯃꯥꯟꯅꯕ ꯑꯃꯒ ꯂꯩꯅꯅ ꯃꯥ ꯇꯣꯉꯥꯟꯅ ꯑꯃꯨꯛ ꯃꯥꯒꯤ ꯄꯥꯔꯇꯤ ꯑꯃ ꯂꯩꯀꯣ ꯑꯗꯨꯒꯅ ꯄꯨꯟꯅ ꯇꯥꯕ ꯑꯩꯒꯤ ꯇꯣꯉꯥꯟꯅꯁꯦ ꯄꯣꯡꯉ ꯆꯥꯕ
ꯑꯣꯦ ꯐꯤ ꯂ ꯀꯩꯅꯣ
ꯍꯣꯁꯇꯦꯅꯤꯗ ꯊꯧ ꯊꯧ
ꯅꯣꯡꯖ ꯂꯣꯏꯁꯨ ꯍꯣꯁꯇꯦꯜꯗꯔꯣ
ꯑꯣ ꯑꯩꯈꯣꯏꯗꯤ ꯍꯀꯦꯗ ꯑꯩꯈꯣꯏꯗꯤ ꯍꯣꯁꯇꯦꯜꯗ ꯂꯩꯕꯩꯁꯦ ꯑꯩꯄꯣꯏꯗꯤ ꯄꯩꯁꯥ ꯇꯥꯜꯂꯤꯅꯤꯗ ꯑꯩꯈꯣꯏ ꯇꯝꯕ ꯅꯠꯇꯦꯗ ꯑꯩꯈꯣꯏꯗꯤ ꯍ ꯑꯈꯗꯤ ꯅꯣꯏꯗꯤ ꯇꯝꯂꯝꯒꯅꯤꯕꯣ ꯑꯩꯈꯣꯏꯗꯤ ꯇꯝꯗꯦ ꯑꯩꯈꯣꯏꯗꯤ
ꯅꯣꯏꯗꯤ ꯑꯩꯈꯣꯏꯅ ꯇꯝꯕ ꯅꯣꯏꯅꯥ ꯇꯝꯕ ꯍꯧꯔꯕ ꯀꯔꯤ
ꯑꯩꯈꯣꯏꯅ ꯄꯩꯁꯥ ꯇꯥꯟꯕ
ꯇꯩ ꯆꯅꯤꯒꯣꯅꯣ
ꯍꯣꯏꯗꯤ ꯇꯝꯃꯦ ꯉꯁꯤꯁꯨ ꯀ꯭ꯂꯥꯁ ꯆꯥꯅꯉꯥꯏ ꯇꯝꯃ ꯑꯗꯨꯗꯤ ꯇꯨꯝꯃꯣ ꯍꯠꯇ꯭ꯔ
ꯐꯔꯦ ꯐꯦ ꯍꯣꯠꯅꯧ ꯍꯣꯠꯅꯧ ꯃꯇꯤꯛ ꯆꯥꯅꯕ
ꯍꯗ ꯆꯂ ꯂꯩ
ꯃꯇꯝ ꯈꯔ ꯌꯨꯝꯗ ꯂꯩꯔꯤꯉꯩꯗ ꯏꯃꯥ ꯕꯥꯕꯥꯕꯨ ꯂꯨꯅ ꯇꯧꯅꯕ ꯄꯥꯏꯅꯕ ꯃꯇꯤꯛ ꯆꯥꯅꯕ ꯍꯣꯠꯅꯕꯔꯒ ꯅꯨꯄꯤ ꯍꯥꯏꯕꯗꯤ ꯄꯨꯟꯁꯤ ꯆꯨꯞꯅ ꯂꯥꯏꯅꯤꯡ ꯍꯥꯏꯁꯨ ꯂꯩꯇꯦ ꯃꯥ ꯃꯥꯒꯤ ꯃꯇꯝ ꯌꯧꯔꯦ ꯍꯥꯏꯔꯀꯥꯟꯗ ꯑꯗꯨꯝ ꯆꯠꯃꯤꯟꯅꯗꯣꯏꯅꯦ ꯑꯗꯨꯅ ꯂꯩꯔꯤꯉꯩꯗ ꯅꯨꯡꯁꯤꯅ
ꯑꯗꯨꯅ ꯎꯝ ꯎꯗꯦꯗ ꯋꯥꯔꯦ
ꯇꯨꯝꯕꯁꯨ ꯋꯥꯕ
ꯂꯝꯃꯦ ꯋꯥꯏ ꯇꯨꯃꯟꯟꯅꯁꯨ ꯇꯨꯝꯃꯁꯨ ꯄꯨꯛꯗꯤ ꯊꯟꯕꯤ ꯄꯨꯒꯗꯤꯊꯟꯕꯤꯅ ꯍꯣꯔꯦꯟ ꯄꯨꯡ ꯑꯃ ꯃꯈꯥꯏ ꯑꯗꯨꯏꯗ ꯑꯌꯨꯛꯀꯤ ꯆꯥꯛꯄꯤꯅꯤ ꯃꯣꯏꯅ꯫
ꯍꯣꯏ ꯃꯜꯗꯗꯤ ꯊꯦꯡ ꯃꯟ꯭ꯔꯦ ꯍꯗꯗꯤꯦ
ꯑꯗꯨꯅꯦ ꯈꯨꯠꯂꯝ ꯑꯗꯨ ꯃꯣꯏꯒꯤ ꯆꯥꯛꯁꯦ ꯑꯩꯈꯣꯏ ꯃꯅꯥ ꯂꯩꯕ ꯃꯌꯥ ꯊ ꯍꯥꯎꯦ ꯐꯥꯏꯖ
ꯎꯝ
ꯁꯥꯒ ꯆꯥꯗꯋꯥ ꯀꯨꯏꯔꯦ
ꯑꯩ ꯍꯞꯇꯥ ꯍꯥꯞꯇꯥꯗ ꯁꯥ ꯄꯤꯗꯔꯤ ꯍꯥꯏꯁꯦ
ꯃꯣꯏꯗꯤ ꯃꯣꯏꯗꯤ ꯁꯖꯥꯗꯦ
ꯃꯣꯏ ꯁꯥ ꯁꯥ ꯍꯥꯏ
ꯍꯣꯏ ꯇꯔꯉ ꯇꯝꯃꯦ
ꯑꯗꯨꯦ ꯅꯣꯣꯏ ꯂꯩ ꯀꯦꯦ ꯑꯗꯨꯗ ꯃꯤ ꯑꯦꯁ ꯃꯌꯥꯅ ꯊꯣꯡꯉꯁꯨ ꯃꯤ ꯍꯞꯇꯥ ꯍꯞꯇꯥꯗ ꯀꯩꯅꯣꯒꯨꯝꯕ ꯁꯥꯠ ꯑꯗꯨꯝ ꯊꯣꯡꯅꯤꯗ ꯌꯦꯟꯒꯨꯝꯕ ꯍꯥꯃꯦꯡꯒꯨꯝꯕ ꯑꯗꯨꯝ ꯀꯣꯡꯉꯒ
ꯑꯁ ꯁꯤꯗꯗꯤ ꯀꯔꯤꯁꯨ ꯆꯥꯗꯦ ꯃꯌꯥꯡꯁꯨ ꯀꯔꯤꯅꯣ ꯄꯨꯔꯥ
ꯑꯦꯍ ꯅꯣꯏꯒꯤꯁꯦ ꯃꯦꯁ ꯐꯤ ꯆꯥꯎꯗꯕꯒꯤ ꯑꯣꯏꯔꯝꯒꯅꯤꯗ ꯃꯩ ꯆꯥꯕ ꯊꯛ ꯈꯤꯗꯪꯅꯦꯁ ꯐꯤꯗ ꯆꯥꯎꯗꯒꯤ ꯑꯣꯏꯔꯝꯒꯅꯦꯕ
ꯎꯝ ꯑꯗꯨꯝ ꯃꯣꯏꯗꯤ ꯆꯥꯗꯩ ꯑꯗꯨ ꯃꯦꯒꯤꯒꯨꯝꯕꯁꯨꯀꯣ
ꯆꯤꯛꯀꯟ ꯐ꯭ꯂꯦꯚꯔꯒꯨꯝꯕ ꯊꯣꯡꯕ ꯌꯥꯗꯦ ꯒꯦꯁꯕꯨꯨꯗꯤ ꯑꯗꯨꯝ ꯁꯤꯖꯤꯟꯅꯧ ꯍꯥꯏꯌꯦ ꯑꯗꯣ ꯃꯣꯏꯒꯤ ꯇꯦꯡꯀꯣꯛ ꯀꯩꯀꯩ ꯁꯤꯖꯤꯟꯅꯗꯤ ꯁꯥ ꯌꯥꯎꯕꯩ ꯄꯣꯠ__ ꯇꯩꯗꯤ ꯊꯣꯡꯅꯨ__
ꯎꯝ
ꯒ꯭ꯌꯦꯟ ꯇꯥꯗꯦ ꯌꯨꯝ ꯍꯟꯅꯤꯡꯈ꯭ꯔꯦ
ꯅꯣꯏ ꯑꯗꯨꯗ ꯃꯤ ꯀꯌꯥ ꯂꯩꯃꯤꯟꯅꯕꯔꯥ ꯅꯣꯏꯗꯦ
ꯈꯪꯉꯦ ꯅꯨꯄꯤꯗꯤ ꯑꯩꯉꯣꯟꯗ ꯅꯪ ꯃꯣꯔꯡ
ꯎꯝ
ꯀꯥꯃ ꯍꯥꯏꯕꯅꯤꯅꯦ
ꯔꯨꯝꯗ ꯂꯩꯃꯤꯟꯅꯥꯕꯅꯤꯗ ꯔꯨꯝꯗ ꯂꯩꯃꯤꯟꯅꯥꯕꯗꯨꯅꯦꯗꯥ
ꯍꯥꯥ
ꯅꯪꯗꯤ ꯀꯅꯥꯅꯥ ꯂꯩꯃꯤꯅꯕ꯭ꯔꯥ ꯔꯨꯝꯗ ꯂꯩꯕꯗꯣ
ꯏꯃꯥꯟꯅꯕꯤ
ꯅꯃꯥꯟꯅꯕꯤ ꯁꯤꯡꯒ ꯂꯩꯃꯤꯟꯅꯕ꯭ꯔꯥ
ꯎꯝ
ꯔꯨꯝ ꯇꯣꯉꯥꯜ ꯇꯣꯉꯥꯜꯂꯦ ꯔꯨꯝ ꯑꯃꯗ ꯃꯤ ꯑꯍꯨꯝ
ꯔꯨꯝ ꯆꯥꯎꯔꯝꯒꯅꯤꯅꯦ ꯑꯗꯨꯗꯤ
ꯆꯥꯎꯗꯦꯗ
ꯅꯣꯡ ꯇꯥꯏꯔꯥ ꯅꯨꯡ ꯅꯨꯡꯁꯥꯖꯨ ꯑꯗꯨꯝ ꯁꯥꯒꯠꯂꯛꯑꯦ ꯅꯣꯡ ꯇꯥꯒꯦ ꯍꯥꯏꯅ
ꯅꯨꯡꯁꯥꯅ ꯈꯨꯁꯥ ꯑꯃ ꯐꯦꯟꯒ ꯌꯥꯎꯗꯗꯤ ꯍꯤꯡꯕ ꯉꯝꯗ꯭ꯔꯦ
ꯐꯦꯟꯒ
ꯅꯛꯀꯂꯣꯏ ꯃꯥꯏꯗ ꯊꯥꯡꯖꯤꯜꯂꯒ ꯊꯥꯒꯗꯕꯅꯦꯗ ꯏꯁ꯭ꯇꯦꯟ__ ꯋꯥꯜ ꯐꯦꯜꯗꯨ ꯌꯥꯗꯦꯕ ꯃꯊꯛꯇꯒꯤ ꯍꯨꯝꯕꯅꯦꯕ ꯄꯥꯛ ꯌꯥꯎꯗꯦꯕ ꯐꯃꯨꯡ ꯃꯄꯥꯗ ꯊꯝꯃꯒ
ꯉꯁꯤꯗꯤ ꯊꯕꯛ ꯁꯨꯗ꯭ꯔꯣ
ꯆꯠꯂꯦꯍꯦ ꯉꯁꯤꯁꯨ ꯍꯟꯗꯛꯇꯤ ꯈꯔꯗꯤ ꯀꯣꯝꯃꯦ ꯊꯕꯛꯁꯨ
ꯅꯨꯡꯉꯥꯏꯌꯦ
ꯑꯗꯨꯝ ꯄꯣꯊꯥ ꯅꯨꯃꯤꯠ ꯍꯨꯝꯅꯤ ꯈꯛꯇ ꯉꯥꯏꯔꯦꯗꯥ ꯅꯨꯡꯉꯥꯏꯒꯗꯕ ꯈꯣꯏꯗꯣ ꯈꯔ ꯋꯥꯕ ꯈꯛꯇꯅꯤ
ꯌꯥꯔꯦ ꯑꯗꯨꯒꯨꯝꯕ ꯊꯕꯛ ꯑꯃ ꯅꯨꯡꯉꯥꯏꯔꯝꯅꯤ
ꯍꯧꯖꯤꯛꯇꯤ ꯚꯤꯀꯦꯁꯟ ꯊꯥꯕ ꯇꯥꯏꯃꯤꯡꯅꯤꯅꯀꯣ
ꯑꯥꯡ
ꯂꯣꯏꯕ ꯂꯣꯏꯦꯔꯗ ꯑꯗꯨꯝ ꯇꯥꯡ ꯄꯨ ꯑꯗꯨ ꯑꯣꯏꯕ ꯃꯥꯔ ꯍꯥꯔ ꯃꯗ ꯋꯥꯅꯗ ꯍꯥꯎꯔꯅꯤ ꯑꯈꯣꯏꯁꯨ ꯗꯦ ꯑꯦ ꯀꯔꯤ ꯁꯨꯔꯒ ꯍꯤꯡꯗꯣꯏꯅꯣ ꯈꯪꯗꯅꯧ ꯇꯧꯔꯔꯕꯣꯗꯤ ꯃꯥꯁꯦ ꯃꯥꯏ ꯄꯥꯛꯄ ꯌꯥꯗꯣꯏꯅꯤ
ꯄꯥꯛꯅꯦ
ꯊꯕꯛ ꯊꯕꯛꯇꯗꯤ ꯊꯕꯛ ꯊꯕꯛꯇꯗꯤ ꯆꯤꯜꯍꯥꯎ ꯊꯤꯗꯕꯅꯦꯕ ꯑꯩꯁꯦ ꯏꯁ ꯍꯩ ꯑꯉꯥꯡ ꯑꯣꯏꯔꯤꯉꯩꯗ ꯊꯕꯛ ꯁꯨꯔꯛꯏꯅꯤ ꯄꯩꯁꯥ ꯄꯥꯏꯕ ꯃꯤꯗꯤ ꯑꯣꯏꯕ ꯌꯥꯔꯕꯅꯦ ꯑꯁ ꯐꯤꯂꯝꯒꯤ ꯇꯥꯏꯞꯇ ꯑꯣꯏꯔꯗꯤꯀꯣ ꯑꯁ
ꯑꯗꯨꯝ ꯑꯣꯏꯕ ꯌꯥꯔꯕꯅꯤꯗ ꯔꯤꯌꯦꯂꯤꯇꯤꯒ ꯀꯩꯅꯣꯁꯨ ꯌꯥꯗꯦꯅ ꯈꯦꯠꯅꯩꯅꯦ
ꯎꯝ ꯄꯤꯔꯤ ꯆꯤꯔꯕ꯭ꯔꯣ
ꯆꯤꯗꯧ ꯃꯥꯟꯕ꯭ꯔꯣ
ꯍꯅꯦ ꯄꯩꯁꯕꯂ ꯅ ꯆꯤꯔꯣ ꯑꯗꯨꯒ
ꯅꯨꯄꯤꯒꯤ ꯋꯥꯈꯜ ꯈ ꯆꯪꯉꯝꯗꯦꯗ ꯑꯩ ꯃꯇꯤꯛ ꯆꯥꯅꯕ ꯍꯣꯠꯅꯕꯗ ꯈꯟꯕꯗ